ꯌꯨꯝ ꯍꯜꯂꯕꯣ
ꯀꯩꯅꯣ ꯌꯝ ꯍꯟꯅꯤꯡꯉꯥꯏ ꯂꯝꯕꯤꯗ ꯀꯔꯇꯜꯒꯨꯝꯅ ꯆꯠꯂꯒ ꯂꯩ ꯆꯠꯊꯣꯛꯄ ꯉꯝꯗ꯭ꯔꯦ ꯈꯣꯡꯁꯦ
ꯐꯨꯠꯇꯣ ꯅꯝꯒꯗ꯭ꯔꯣ
ꯀꯔꯤ
ꯐꯣꯠꯇꯣ ꯅꯝꯒꯗ꯭ꯔꯣ
ꯅꯝꯕ ꯂꯣꯏꯔꯦ
ꯑꯁ ꯅꯩꯔꯦꯅꯦ
ꯅꯪꯗꯤ ꯑꯗꯨꯗ ꯂꯩꯌꯣ
ꯉꯥꯏꯈꯣꯒꯣ ꯂꯥꯛꯄ꯭ꯔꯥ ꯌꯦꯡꯒꯦ ꯑꯞꯂꯣꯠ ꯇꯧꯈ꯭ꯔꯕ ꯑꯣꯍꯣ ꯂꯥꯏ ꯇꯧꯕꯤꯒꯦ ꯍꯥꯏꯔꯒ
ꯑꯩꯁ ꯅꯪꯅꯀꯣ ꯑꯉꯥꯡ ꯃꯆꯥ ꯍꯥꯏꯕꯁꯤ
ꯀꯅꯥ ꯇꯧꯕꯤꯒꯅꯣ ꯍꯥꯏꯒꯦ ꯑꯩꯁꯨ
ꯎꯝ
ꯑꯩ ꯉꯔꯥꯡ ꯆꯥꯛꯂꯛꯑꯝꯃꯦ ꯌꯨꯝꯗ ꯂꯩꯔꯗꯤ ꯆꯥꯔꯣꯗꯅ
ꯕꯣꯁ ꯅꯥꯝꯃꯥ ꯆꯠꯂꯅꯤꯌꯦ ꯈꯔ ꯂꯩꯔꯗꯤ
ꯆꯥꯛ ꯆꯥꯔꯒ ꯁꯥꯟꯅꯕ
ꯇꯥꯕ꯭ꯔꯣ
ꯇꯥꯏꯌꯦ
ꯑꯣ ꯈꯔ ꯂꯥꯡꯕꯀꯣ ꯑꯩ ꯃꯅꯥꯛꯇ
ꯌꯥꯝ ꯂꯥꯡꯉꯦ ꯈꯔ ꯈꯛꯇꯅꯗꯤ
ꯑꯥ ꯇꯥꯔꯕꯣ ꯍꯧꯖꯤꯛꯇꯤ ꯐꯖꯅ
ꯇꯥꯏꯅꯦ
ꯑꯥ ꯑꯥ ꯑꯥ ꯇꯥꯔꯗꯤ ꯐꯩꯅꯦ
ꯐꯕꯅꯤꯅꯦ ꯀꯩꯅꯣ ꯅꯆꯦꯗ ꯐꯠꯇꯕ ꯂꯩꯔꯨꯔꯤꯕ꯭ꯔꯣ
ꯆꯨꯝꯃꯤꯅꯤ ꯏꯆꯦ ꯌꯥꯝ ꯐꯕꯅꯦ ꯄꯩꯁꯥꯒ ꯊꯥꯔꯛꯀꯦ ꯍꯥꯏꯕꯔꯛꯄꯅꯦ ꯑꯩꯉꯣꯟꯗ
ꯎꯝ ꯅꯆꯦꯗ ꯐꯥꯗꯕ ꯂꯩꯇꯦ ꯄꯩꯁꯥ ꯈꯛꯇꯅꯤ ꯂꯩꯇꯕꯗꯣ
ꯑꯁ ꯏꯁꯤ ꯄꯩꯁꯥ ꯊꯥꯔꯛꯀꯦ ꯍꯥꯏꯕꯅꯤꯅ ꯄꯦꯃꯦꯟ ꯆꯪꯕꯗ ꯈꯪꯗꯦ ꯃꯥ ꯍꯥꯏ ꯍꯥꯏꯁꯨ ꯈꯪꯗ ꯈꯪꯗꯦ ꯃꯊꯔ ꯀ ꯍꯥꯔꯅ
ꯄꯩꯁꯥ ꯈꯛꯇ ꯋꯥꯠꯂꯦ ꯑꯗꯨꯝ
ꯌꯥꯔꯦ ꯌꯥꯔꯦ ꯐꯦꯁꯕꯨꯛꯀꯤꯗꯣ ꯇꯪꯈꯥꯏ ꯇꯪꯈꯥꯏ ꯇꯧꯔꯁꯤꯦ
ꯐꯦꯁꯕꯨꯛꯀꯤꯁꯨ ꯇꯥꯟꯕ ꯅꯨꯡꯉꯥꯏꯇ꯭ꯔꯦ ꯀꯃꯥꯏꯅ ꯇꯧꯁꯤꯔ ꯍ ꯇ ꯀꯥ ꯄꯁꯨ ꯄꯤ ꯂꯥꯛ
ꯑꯁ ꯂꯣꯏꯔꯝꯃꯅꯤ ꯅꯪꯒꯤ ꯐꯣꯟꯗꯣ
ꯎꯝ
ꯐꯠꯇ ꯎ ꯃꯩꯑꯗ ꯋꯥ
ꯑꯩꯒꯤ ꯐꯣꯇꯣ ꯁꯤꯛꯁꯇꯤꯟ ꯊꯥꯎꯖꯟꯒꯨꯝꯕ ꯂꯩ
ꯑꯩꯌꯥꯔꯐ
ꯑꯗꯨꯕꯨꯗꯤ ꯊꯥꯏꯅꯒꯤꯁꯨ ꯌꯥꯎꯕ ꯏꯅꯦꯍꯦ
ꯑꯗꯨ ꯑꯣꯏꯔꯁꯨ ꯑꯁ ꯁꯤꯛꯁꯇꯤꯟ ꯊꯥꯎꯖꯟꯗꯤ ꯍꯦꯟꯃꯟꯗ꯭ꯔꯣ
ꯂꯩꯁꯥꯕꯤ ꯍꯦꯛ ꯑꯣꯏꯔꯛꯄ ꯀꯥꯟꯗꯒꯤ ꯌꯦꯡꯉ ꯑꯩꯈꯣꯏ ꯎꯝ ꯂꯥꯏꯔꯤꯛ ꯇꯝꯕ ꯍꯣꯁꯇꯦꯜ ꯂꯩꯕ ꯃꯇꯝꯗ ꯑꯦ ꯑꯩ ꯆꯟꯗꯦ ꯑꯦꯚ꯭ꯔꯤꯗꯦ ꯆꯤꯛ ꯇꯧꯕꯅꯤꯅꯦ ꯀꯩꯅꯣ ꯑꯗꯨ ꯃꯌꯥꯝꯒꯤ ꯃꯦꯃꯣꯔꯤꯁꯇꯨ ꯑꯩꯅ ꯗꯤꯂꯤꯠ ꯇꯧꯅꯤꯡꯉꯥꯏ ꯄꯥꯝꯃꯨꯕꯒꯤ
ꯑꯗꯨ ꯑꯗꯨꯗꯒꯤ ꯏꯁꯇ꯭ꯔꯤꯝ ꯇꯧꯅꯤꯉꯥꯏ ꯍꯧꯔꯦꯅꯦ ꯋꯥꯈꯜꯗꯥ ꯐꯦꯁꯕꯨꯛꯇꯒ ꯐꯦꯁꯕꯨꯛꯇꯥꯒ ꯊꯥꯒꯠꯅꯤꯉꯥꯏ ꯂꯩꯌꯦꯕ ꯃꯣꯏ ꯋꯥꯈꯜꯗꯣ
ꯑꯗꯨꯒꯤꯒꯣ
ꯎꯝ
ꯑꯗꯨꯒꯤ ꯋꯥꯈꯟꯗꯨꯗꯤ ꯏꯈꯣꯏꯗꯤ ꯀꯥꯞꯐꯧ ꯀꯥꯞꯄ ꯈꯣꯏ ꯅꯠꯇꯦꯕ ꯑꯗꯨꯕꯨ
ꯑꯩꯒꯤꯗꯤ ꯌꯥꯝ ꯀꯥꯟꯅꯈ꯭ꯔꯦꯕ
ꯁꯦꯕꯁ
ꯑꯩꯒꯤ ꯂꯤꯁꯤꯡ ꯇꯔꯥ ꯒꯨꯝꯕꯗꯤ ꯁꯨꯔꯝꯈ꯭ꯔꯅꯤ ꯐꯦꯛꯁꯕꯨꯛꯇ ꯐꯪꯕ
ꯀꯥꯏꯌꯦꯕꯥ
ꯂꯤꯁꯤꯡ ꯇꯔꯥꯒꯨꯝꯕꯗꯤ ꯐꯪꯈ꯭ꯔꯦꯕ ꯐꯦꯁꯕꯨꯛꯇꯒꯤ
ꯅꯨꯡꯉꯥꯏꯅꯦ ꯅꯪꯗꯤ ꯑꯩꯒꯤꯁꯨ ꯇꯧꯕꯤꯌꯣꯅꯦ
ꯗꯧꯑꯣꯅꯥ ꯑꯗꯨ ꯅꯪꯁꯨ
ꯑꯁ ꯑꯥꯏ ꯍꯩꯖꯗ꯭ꯔꯦ ꯑꯩꯗꯤ
ꯍꯥꯏꯖꯥꯗ꯭ꯔꯗꯤ ꯑꯗꯨꯝ ꯍꯩꯇꯕ ꯃꯇꯨꯡ ꯏꯟꯅ
ꯀꯠ ꯀꯅꯥ ꯐꯣꯇꯣ ꯅꯝꯗꯣꯏꯅꯣꯅꯦ ꯑꯁ ꯅꯣꯏꯗꯤ ꯅꯨꯄꯤ ꯑꯣꯏꯔꯒꯤ ꯅꯝꯕꯥ ꯅꯨꯉꯥꯏꯅꯦ ꯑꯩꯈꯣꯏꯅꯨꯞ ꯕꯥꯗꯤ ꯈꯔ ꯈꯥꯟꯂꯣꯅꯦ ꯑꯍꯥ ꯍꯥ ꯍꯥ
ꯅꯝ ꯅꯝꯔꯥ ꯂꯩꯒꯗꯝꯅꯦ ꯀꯔꯤꯔꯥ
ꯑꯗ ꯀꯣꯃꯟꯗꯒꯀꯣ ꯆꯞꯄ꯭ꯔꯤꯒꯥꯏ
ꯁꯥꯁ
ꯑꯁꯦꯡꯕꯅꯦ ꯅꯨꯄꯥ ꯅꯝꯃꯥꯗꯤ ꯑꯗꯨꯃꯥꯏ ꯑꯗꯨꯝ ꯍꯥꯏꯕꯅꯦ ꯅꯨꯄꯤꯗꯤ ꯀꯦꯝꯇꯥ ꯇꯧꯗꯕꯅꯦ
ꯑꯁ ꯅꯨꯄꯤꯕꯨꯗꯤꯀꯣ ꯑꯁ ꯐꯨꯜ ꯁꯄꯣꯔꯠꯅꯤ ꯅꯨꯄꯥꯁꯤꯡꯁꯨ ꯌꯥꯗꯤ ꯌꯥꯕꯅꯦ ꯇꯥꯕ꯭ꯔꯣ ꯏꯆꯦ
ꯇꯥꯏꯌꯦ ꯇꯥꯏ
ꯅꯪꯗꯤ ꯑꯁ ꯂꯣꯏꯔꯦ ꯀꯅꯥꯕꯨ ꯉꯁꯥꯏꯗꯤ ꯇꯧꯔꯨꯕ
ꯈꯪꯗꯦ ꯒ꯭ꯔꯨꯞꯇꯒꯤ ꯃꯥꯜꯂꯦ ꯑꯩꯁꯨ ꯈꯪꯗꯦ
ꯃꯥꯁꯛꯁꯨ ꯈꯪꯗꯦ
ꯃꯤ ꯌꯥꯝꯕ ꯃꯥꯜꯂꯦ ꯑꯅꯧꯕ ꯄꯥꯏꯕꯀꯣ ꯑꯗꯨꯒꯤ ꯑꯩꯗꯤ ꯌꯥꯝ ꯄꯦꯟꯈ꯭ꯔꯦꯕ
ꯅꯍꯥꯟꯗꯤ ꯁꯤꯛꯁ ꯍꯟꯗ꯭ꯔꯦꯠ ꯁꯝꯊꯤꯡꯗ ꯑꯣꯏꯕꯅꯦ ꯒ꯭ꯔꯨꯨꯞꯇꯣ ꯑꯗꯨꯗꯥ ꯍꯧꯖꯤꯡꯇꯤ ꯌꯥꯝꯃꯦ
ꯎꯝ
ꯆꯔ꯭ꯆ ꯆꯠꯄ꯭ꯔꯥ ꯏꯆꯦ ꯂꯥꯁ ꯁꯟꯗꯦꯗꯥ
ꯍꯥꯥ
ꯆꯔ꯭ꯆ ꯆꯠꯄ꯭ꯔꯥ
ꯎꯝ
ꯐꯣꯇꯣ ꯅꯝꯕ꯭ꯔꯥ
ꯅꯝꯃꯦ
ꯅꯝꯗꯥꯕ ꯅꯨꯃꯤꯠ ꯂꯩꯇꯦ
ꯑꯗꯨꯅꯦꯅꯦ ꯑꯣꯏꯔꯝꯒꯅꯤ ꯈꯪꯉꯦꯕ
ꯀꯊꯣꯕꯨ ꯅ ꯅꯝ ꯅ꯭ꯔ
ꯑꯗꯨꯅꯦ ꯑꯁ ꯑꯩꯗꯤ ꯑꯦꯛꯖꯥꯝꯄꯜꯒꯨꯝꯕꯅꯦꯀꯣ ꯁꯤ ꯁꯤꯌꯦ ꯀꯥꯟꯗ ꯐꯣꯇꯣ ꯊꯝꯅꯤꯉꯥꯏꯁꯨ ꯂꯩꯔꯔꯣꯏ ꯑꯩꯒꯤꯗꯤ ꯑꯝꯇ ꯂꯩꯗꯕꯅꯤꯅ ꯅꯪꯒꯤꯗꯤ ꯑꯁ ꯁꯦꯠ ꯁꯦꯠꯇ ꯁꯦꯝꯈ꯭ꯔꯦ ꯊꯝꯕ ꯌꯥꯔꯦ
ꯇꯃꯤ ꯂꯅꯁꯤ ꯍꯥꯏꯅ
ꯏꯆꯦ
ꯎꯝ
ꯀꯅꯥꯅꯥ ꯆꯠꯂꯤꯔꯣ
ꯏꯊꯟꯗꯅꯤ ꯀꯩꯅꯣ ꯉꯁꯥꯏꯗꯣ ꯑꯩꯈꯣꯏ ꯗꯥꯗꯣ ꯂꯩꯍꯧꯈꯤꯑꯕ ꯑꯩꯗꯣ ꯍꯥꯟꯅ ꯆꯠꯈ꯭ꯔꯒꯦ ꯍꯥꯏꯕꯒꯤ ꯆꯠꯄ ꯃꯥꯗꯣ ꯀꯥꯈꯤꯌꯦ ꯍꯥꯏ ꯑꯗꯨꯗꯤ ꯆꯥꯛ ꯋꯥꯝꯈ꯭ꯔꯦ ꯆꯠꯈ꯭ꯔꯒꯦ ꯑꯗꯨꯗꯤ ꯍꯣꯏ ꯆꯠ ꯂꯝꯣ ꯎꯝ
ꯍꯟꯅꯤꯡꯕ ꯃꯇꯝꯗ ꯍꯟꯕ ꯌꯥꯒ ꯅꯣꯏꯗꯣ
ꯉꯁꯤꯗꯤ ꯊꯕꯛ ꯂꯣꯏꯈ꯭ꯔꯕꯒꯤꯅꯤꯅ
ꯑꯣ ꯅꯠꯇ꯭ꯔꯗꯤ ꯑꯦꯄ꯭ꯂꯤꯀꯦꯁꯟꯒꯨꯝꯕ ꯏꯕ꯭ꯔꯣ ꯂꯤ ꯂꯤꯐ ꯇꯧꯅ ꯑꯣ ꯑꯩꯗꯤ ꯌꯥꯝ ꯏꯁꯇ꯭ꯔꯤꯛ ꯑꯣꯏꯕ꯭ꯔꯥꯅ
ꯄꯣꯊꯥꯈ꯭ꯔꯅꯤꯀꯣ ꯀꯣꯜꯒ ꯇꯧꯔꯔꯣꯏ ꯁꯤꯔꯅꯤ
ꯅꯪ ꯏ ꯇ ꯍꯥꯥꯛꯂ ꯏꯗꯤ ꯅꯪꯅ ꯍꯥꯏꯔꯒ ꯑꯦꯚ꯭ꯔꯤ ꯇꯥꯏꯝ ꯏꯁ ꯑꯦ ꯃꯅꯤ ꯍꯥꯏꯕ ꯅꯪ ꯍꯥꯏꯕꯗꯣ
ꯐꯣꯟꯁꯨ ꯆꯥꯔꯖ ꯇꯧꯈꯤꯅꯤ ꯑꯩꯒꯤ ꯐꯣꯟꯁꯨ ꯔꯦꯠ ꯑꯣꯏꯒꯦꯔꯥ ꯅꯪꯕꯨ ꯈꯣꯕ ꯂꯣꯏꯔꯗꯤ ꯇꯣꯛꯑꯅꯤ ꯍꯧꯖꯤꯛꯇꯤ ꯂꯥꯁ ꯀꯣꯜ ꯐꯣꯔ ꯗꯤꯁ ꯏꯚꯅꯤꯡ ꯑꯥꯏ ꯃꯥꯏ ꯔꯦꯁ ꯑꯥꯏ ꯃꯥꯏ ꯀꯣꯜ ꯌꯨ ꯕꯦꯛ ꯑꯐꯇꯔ ꯋꯥꯟ ꯑꯋꯥꯔ ꯃꯦ ꯕꯤ ꯑꯗꯨꯃꯥꯏꯅꯀꯣ ꯇꯧꯔꯛꯀꯅꯤ
ꯑꯁ ꯋꯥꯟ ꯑꯥꯋꯥꯔꯗꯤ ꯍꯦꯟꯃꯟꯗ꯭ꯔꯣ
ꯋꯥꯍꯩꯌꯦ ꯀꯩꯅꯣ ꯅꯪꯗꯤ ꯈꯪꯅꯕꯒꯤꯅꯦ
ꯑꯁ ꯈꯤꯇꯪ ꯆꯠꯂꯒ ꯆꯠꯂꯦ ꯋꯥ ꯈꯤꯇꯪ ꯉꯥꯡꯉꯦ ꯑꯃꯨꯛ ꯍꯜꯂꯛꯑꯦꯨꯝ ꯁꯤꯕꯨ ꯀꯩ ꯋꯥꯕꯅꯣꯅꯦ
ꯎꯝ ꯃꯤꯁꯤꯡꯁꯦ ꯑꯗꯨꯅꯅꯦ ꯑꯩꯅ ꯁꯥꯎꯔꯤꯁꯦ ꯑꯣꯐꯤꯁ ꯆꯠꯄ ꯑꯣꯐꯤꯁ ꯆꯠꯄ ꯃꯤꯁꯤꯡꯁꯦ ꯌꯥꯝ ꯅꯨꯡꯉꯥꯏꯅ ꯆꯠꯄ ꯅꯤꯡꯉꯨꯕꯅꯦꯕ ꯃꯤꯁꯦ ꯌꯥꯝ ꯋꯥꯕꯅꯦ ꯅꯣꯏ ꯈꯪꯗꯕꯩ ꯅꯣꯏꯁꯨ ꯆꯠꯄ ꯀꯀꯥꯟꯗ ꯈꯪꯒꯅꯤ
ꯑꯦ ꯑꯩꯈꯣꯏꯒꯤ ꯑꯣꯐꯤꯁꯇꯕꯨꯗꯤ ꯐꯪꯂꯉꯔꯣꯏꯗ ꯑꯣꯏꯔꯔꯣꯏ ꯃꯪꯗ ꯐ ꯎ ꯆꯠꯅꯔꯣꯏ
ꯎꯝ ꯈꯪꯅꯤꯡꯉꯥꯏ ꯍꯣꯠꯅꯒꯗꯕꯅꯤ ꯌꯥꯅꯥꯈ꯭ꯔꯦꯔꯣ
ꯁꯤ ꯑꯩꯍꯥꯛ ꯒꯥꯔꯕꯦꯖꯀꯤ ꯑꯗꯨꯒꯨꯝꯕꯗꯤ ꯑꯣꯏꯕ ꯌꯥꯏ ꯍꯦꯗ ꯑꯣꯐꯤꯁ ꯊꯀꯣ
ꯋꯥꯠꯁꯤꯤ ꯋꯥꯔꯥꯡ ꯇꯧꯕꯅꯤꯡꯒ
ꯁꯤꯃꯅꯦ
ꯑꯗꯨ ꯂꯥꯏꯔꯤꯛ ꯇꯥꯃꯣꯅ ꯑꯉꯥꯡ ꯑꯣꯏꯔꯤꯅ ꯍꯧꯖꯤꯛ ꯃꯇꯝ ꯍꯦꯟꯗ꯭ꯔꯤꯅ ꯇꯗ ꯏꯒꯦꯅ
ꯑ ꯇꯟꯃꯒꯤꯅꯦꯅꯦ
ꯎꯝ ꯑꯗꯨꯣ ꯇꯟꯒꯅ ꯅꯪ ꯍꯧꯖꯤꯛ ꯇꯟꯔꯣ ꯍꯣꯔꯦꯟ ꯃꯤꯒꯤ ꯌꯨꯝꯗ ꯇꯜꯂꯁꯨ ꯃꯤꯒꯤ ꯊꯕꯛ ꯋꯥꯅ ꯁꯨꯔ ꯂꯩꯒꯅꯤ ꯍꯧꯖꯤꯛ ꯋꯥꯔꯁꯨ ꯇꯧꯕꯤꯔꯗꯤ ꯀꯣꯟꯅ ꯅꯨꯡꯉꯥꯏꯅꯤ ꯍꯝ
ꯍ ꯅꯪ ꯇꯧꯕꯤꯈ꯭ꯔꯣ ꯑꯩꯒꯤ ꯁꯔꯨꯛ
ꯎꯝ ꯎꯪ ꯍꯔꯦꯟꯗꯤ ꯊꯕꯛ ꯇꯧꯕ ꯅꯨꯄꯤ ꯄꯥꯝꯕ ꯍꯧꯔꯅꯤꯅꯦ ꯅꯪꯗꯣ ꯑꯗꯨꯒ ꯑꯗꯨ ꯅꯨꯄꯤꯅ ꯅꯪꯗꯤ ꯊꯕꯛꯁꯤ ꯁꯨꯨꯔ꯭ꯔꯒ ꯆ ꯂꯧꯅꯤꯗꯦ ꯅꯪꯦꯅ
ꯑꯁ ꯑꯩꯗꯤ ꯂꯥꯏꯔꯤꯛ ꯍꯩꯔꯁꯨ ꯍꯩꯇ꯭ꯔꯁꯨꯀꯣ ꯑꯁ ꯑꯥꯏ ꯑꯦ ꯑꯦꯁ ꯀꯨꯝꯕ ꯑꯜ ꯄꯤ ꯑꯦꯁ ꯀꯨꯝꯕ ꯂꯧꯗꯣꯏꯅꯦ
ꯅꯨꯄꯥꯈꯣꯏꯒꯤ ꯋꯥꯈꯟꯗꯣ ꯑꯗꯨꯅꯦꯕ ꯈꯪꯕ꯭ꯔ ꯃꯣꯏꯗꯤ ꯀꯔꯤꯁꯨ ꯇꯧꯗ꯭ꯔꯁꯨ ꯅꯨꯄꯤꯗꯤ ꯊꯕꯛ ꯇꯧꯒꯗꯕꯅꯤ ꯍꯥꯏꯕ ꯑꯃ ꯍꯧꯖꯤꯛꯀꯥꯟꯒꯤ ꯃꯇꯝꯁꯦ ꯑꯗꯨꯃꯥꯏꯅ ꯇꯧꯋꯦꯕ ꯑꯩꯗꯤ ꯑꯩ ꯑꯃ ꯉꯉꯛꯄꯅꯦꯅ
ꯅꯪꯃ ꯣ ꯊꯕꯛ ꯄꯥꯏꯔꯕꯣ
ꯀꯅꯥ
ꯅꯪꯅ ꯈꯪꯅꯕ ꯅꯨꯄꯥꯗꯣ
ꯑꯩꯅ ꯈꯪꯅꯕ ꯅꯨꯄꯥꯗꯤ ꯊꯕꯛ ꯇꯧꯗꯦ ꯕꯤꯖꯤꯅꯦꯁ ꯃꯦꯟꯅꯦ ꯃꯥꯗꯤ
ꯀꯦꯕ
ꯕꯤꯖꯅꯦꯁ ꯇꯧꯋꯦꯕ ꯃꯥ ꯊꯕꯛꯛꯇꯣ ꯃꯥꯗꯤ ꯀꯝꯄꯅꯤ ꯃꯆꯥ ꯍꯥꯡꯉꯒ ꯂꯩꯕ
ꯑꯣ ꯑꯣ ꯑꯩ ꯎꯈ꯭ꯔꯦ ꯃꯥ ꯃꯁꯛ
ꯍꯥꯥ
ꯎ ꯍꯦꯕ ꯃꯁꯥ
ꯀꯗꯥ ꯍꯥꯏꯗ
ꯐꯦꯁꯕꯨꯛꯇ
ꯑꯦ ꯑꯩꯒꯤ ꯅꯨꯄꯥ ꯑꯃꯁꯛ ꯌꯦꯡꯅꯤꯡꯕ꯭ꯔꯥ
ꯎꯝ ꯌꯦꯡꯅꯤꯡꯉꯤ ꯌꯥꯝꯅ ꯍꯥꯏꯕꯗꯤ ꯑꯁꯤ ꯁꯣꯔꯣꯛ ꯀꯨꯝꯕꯗ ꯎꯔꯗꯤꯀꯣ ꯑꯁ ꯏꯆꯦꯅꯦ ꯅ ꯃꯣꯟꯟꯅ ꯄꯩꯁꯥ ꯂꯧꯑꯣ ꯀꯌꯥ ꯇꯕꯅ ꯃꯥꯅ ꯍꯥꯏꯔꯛꯄꯅꯦꯒ ꯇꯧꯗꯣꯏꯅꯦ
ꯎꯝ ꯎꯕ꯭ꯔ
ꯑꯗꯨꯒꯀ
ꯈꯪꯗ꯭ꯔꯦꯗ ꯍꯧꯖꯤꯛꯀ ꯑꯉꯥꯡꯁꯤꯡꯁꯦ ꯀꯨꯏꯅ ꯑꯃꯒ ꯂꯩꯗꯅ
ꯌꯦꯡꯉꯣ ꯌꯦꯡꯉꯣ ꯑꯩ ꯊꯥꯕꯤ ꯅꯪꯗꯤ ꯑꯣꯐꯂꯥꯏꯟꯁꯨ ꯂꯩꯌꯦ ꯀꯔꯤꯔꯣ
ꯑ ꯂꯩꯇ ꯂꯩꯇꯦ
ꯄꯁ ꯅꯪ ꯑꯣꯐꯂꯥꯏꯟ ꯂꯩ
ꯎꯝ ꯋꯥ ꯋꯥ ꯋꯥ ꯋꯥ ꯅ ꯀꯅꯦ
ꯑ
ꯋꯥ ꯋꯥ ꯋꯥ ꯑꯁ ꯑꯁ ꯑ ꯑ ꯑꯁ ꯑꯁ ꯑꯁ ꯃꯣꯔ ꯃꯣꯔ
ꯋꯥ ꯃꯣꯔ ꯃꯣꯔ ꯁ ꯂꯥꯛꯑꯒꯦꯗ ꯆꯪꯖꯒ ꯎ
ꯃꯥ ꯁꯤ ꯇꯝꯄꯥꯛꯒꯗꯕ꯭ꯔꯥ
ꯎꯝ
ꯑꯣꯀꯦ ꯍ ꯆꯥꯟꯁ
ꯐꯔꯤ ꯍꯥꯏꯕ
ꯑ ꯑꯣꯏꯔꯔꯣꯏꯗꯤꯗꯤ ꯇꯧꯔꯒ ꯑꯩ ꯑꯩ ꯑꯩ ꯁꯦꯚ ꯇꯧꯁꯜꯂꯦ
ꯌꯥꯔꯦꯅ
ꯑ ꯁꯤ ꯁꯤꯁꯤ ꯍꯥ ꯑꯁ ꯑꯣꯟꯊꯣꯛ ꯌꯥꯏꯗ ꯑꯁ ꯃꯥ ꯖꯤꯝꯁ ꯑꯃ ꯃꯥꯜꯂꯦꯀꯣ
ꯍꯉꯗ꯭ꯔꯦ
ꯇꯠ ꯁꯥꯟꯅꯔꯦ ꯁꯥꯟꯅꯗꯤ ꯑꯗꯨꯃꯥꯏꯅ ꯇꯧꯔꯣꯏ ꯈꯪꯉꯦ ꯑꯣ ꯑꯗꯨꯁꯨ ꯁꯥꯟꯟꯅꯔꯤꯕ ꯈꯪꯉꯤꯕ ꯕꯣꯗꯤꯗꯨꯣ ꯑꯗꯨꯝ ꯌꯦꯡꯉꯕꯗ ꯈꯪꯉꯤꯕ ꯁꯕꯗꯤꯦ
ꯎꯝ